ꯑꯥ ꯇꯥꯏꯀꯣ ꯑꯥ ꯑꯣ ꯑꯩꯒꯤꯗꯣ ꯇꯣꯉꯥꯟꯕꯅꯦ
ꯑꯩꯗꯤ ꯀꯩꯅꯣ ꯅꯨꯄꯥꯔꯅ ꯈ ꯑꯗꯨꯕ꯭ꯔꯣ ꯅꯠꯇꯦ ꯅꯠꯇꯦ ꯑꯗꯨꯕ꯭ꯔꯣ ꯍꯥꯏꯅ ꯍꯥꯏꯕꯅꯦ ꯑꯁ ꯑꯩꯅ ꯕ꯭ꯔꯣ ꯍꯥꯏꯕꯗꯣ
ꯑ ꯑ ꯑꯩ
ꯅꯨꯄꯥ ꯅꯨꯄꯥ ꯑꯣ ꯑꯣ ꯅ ꯄꯥꯎꯕ ꯄꯥꯝꯗꯦꯗ ꯀꯗꯥꯏ ꯑꯣꯍ ꯁꯅꯥ ꯅꯨꯄꯤ ꯋꯥ ꯁꯅꯥꯅ ꯐꯅꯨꯡꯉ
ꯑꯁ ꯅꯪ ꯅꯨꯄꯥ ꯄꯥꯝꯃꯦ ꯍꯥꯏꯔꯗꯤ ꯍꯦꯛ ꯑꯩ ꯊꯝꯒꯦ ꯇꯧꯕ
ꯑꯦ ꯅꯥꯡ ꯊꯥꯡꯕꯗꯤ ꯂꯩꯔꯦ ꯑꯗꯨꯅ ꯑꯩꯁꯨ ꯃꯥꯡꯖꯔꯦ ꯅꯪꯁꯨ ꯃꯥꯡꯉꯅꯤ
ꯑꯦ ꯁꯤꯒꯨꯝꯕ ꯋꯥꯍꯩꯒꯅꯣ
ꯇꯥꯕꯗ ꯄꯨꯔꯥ ꯑꯩꯅ ꯐ꯭ꯔꯦꯁ ꯑꯣꯏꯈ꯭ꯔꯦ ꯍꯧꯖꯤꯛ ꯑꯩꯒꯤ ꯃꯤ ꯂꯣꯏꯅ ꯄꯥꯡꯊꯣꯛꯑꯦ ꯉꯁꯥꯏ ꯍꯧꯖꯤꯛ ꯃꯃꯥꯡꯗꯏ ꯅꯨꯄꯤ ꯑꯅ ꯋꯥꯔꯤ ꯁꯅꯔꯝꯕ
ꯎꯝ
ꯏꯕꯅꯤ ꯏꯗꯤ ꯀꯅꯥꯅ ꯉꯝꯒꯦꯔꯁꯦꯅ ꯍꯥꯏꯕꯤ ꯇꯥꯏꯞꯇ ꯈꯟꯕꯤ ꯇꯥꯏꯞꯇꯀꯣ ꯇꯧꯕꯤ ꯇꯥꯏꯞꯇ ꯃꯥꯁꯨ ꯀꯔꯤꯁꯨ ꯉꯥꯡꯉꯛꯇꯦ ꯑꯩꯅ ꯉꯥ ꯄꯛꯉꯛꯇ ꯈꯨꯝꯕ
ꯑꯥ
ꯑꯗꯨꯃꯥꯏꯅ ꯑꯗꯨꯅ ꯇꯧꯕ꯭ꯔꯥꯅ ꯎꯝ ꯅꯠꯇꯦ ꯇꯧꯔꯛꯄꯗꯤ ꯑꯩꯅ ꯑꯩꯅ ꯇꯧꯔꯛꯑꯣ ꯍꯥꯏꯕꯅꯦꯕ ꯃꯥꯥꯕꯨꯣ
ꯑꯥ
ꯃꯥꯅ ꯇꯧꯔꯛꯄ ꯑꯗꯨ ꯏꯕꯥꯅꯤ ꯋꯥꯔꯤ ꯁꯥꯟꯅꯥꯕꯗꯣ ꯀꯩꯝꯇ ꯈꯨꯝꯅꯤꯡꯉꯥꯏ ꯂꯩꯇ꯭ꯔꯦꯕ ꯑꯩꯅ ꯑꯩꯅ ꯑꯩꯅ ꯈꯥꯡꯕ ꯅꯪꯅ ꯍꯪꯈ꯭ꯔꯕ ꯆꯥꯛꯇꯥꯥꯔꯕ ꯋꯥꯈꯩꯗ ꯎ
ꯑꯉꯥꯡ ꯑꯣꯏꯔꯝꯕ ꯌꯥꯏ ꯑꯗꯨ ꯅꯨꯄꯤꯗꯣ
ꯑꯉꯥꯡ ꯈꯪꯗꯦ ꯑꯩꯈꯣꯏ ꯑꯩꯈꯣꯏ ꯂ ꯈꯪꯗꯦ ꯑꯥ
ꯑꯩꯅ ꯑꯗꯨꯝ ꯍꯪꯕ ꯑꯁ ꯅꯪꯗꯤ ꯒ꯭ꯔꯦꯖꯨꯌꯦꯁꯟ ꯀꯥꯔꯤꯕ꯭ꯔꯣ ꯍꯥꯏꯔꯒ ꯍꯣꯏ ꯀ꯭ꯂꯥꯁ ꯇꯨꯌꯦꯦꯜꯐ ꯇꯝꯔꯤꯌꯦ ꯀꯥꯏꯩꯅ ꯀꯣ
ꯑꯥ
ꯑꯩꯈꯣꯏꯅ ꯍꯥꯡꯗ꯭ꯔꯗꯤ ꯑꯗꯨꯝ ꯇꯨꯃꯤꯟꯅ ꯆꯠꯄ ꯌꯥꯝꯅ ꯊꯤꯟꯈ꯭ꯔꯦ ꯑꯩꯁꯨ ꯑꯗꯨꯒꯨꯝꯕ ꯎꯈ꯭ꯔꯦ
ꯍꯣꯏ ꯑꯁ ꯌꯥꯝ ꯌꯥꯎꯋꯦ ꯑꯉꯥꯡ ꯑꯉꯥꯡ ꯀꯩꯅꯣ ꯁꯤꯗ ꯅꯨꯄꯤ ꯌꯥꯎ ꯁꯤꯅꯤ ꯍꯣꯏ
ꯑꯩ ꯅꯪꯗꯤ ꯈꯔ ꯎꯝ ꯍꯥꯏꯌꯣ
ꯀꯔꯤ ꯑꯝꯅ ꯍꯥꯏꯔꯛꯑꯣ ꯅ ꯑꯝꯇ ꯀꯔꯤ ꯍꯥꯏꯔꯛꯒꯦ
ꯑ ꯅꯪꯒꯤꯗꯤ ꯅꯪꯒꯤ ꯈꯣꯟꯖꯦꯜ ꯇꯥꯕꯗ ꯅꯪꯗꯤ ꯈꯔ ꯃꯦꯆꯤꯌꯣꯔ ꯑꯣꯏꯕ ꯃꯥꯜꯂꯦꯕ
ꯑ ꯍꯥ ꯈꯪꯗꯦ ꯑꯗꯨꯗꯤ ꯀꯣꯟꯅ ꯍꯥꯏꯕꯤꯌꯦ ꯅꯪ ꯅꯪꯅ ꯈꯟꯕꯒ ꯑꯩꯅ ꯑꯩꯅ ꯍꯥꯏꯒꯗꯧꯕꯗꯣ ꯃꯕ꯭ꯔꯥ ꯌꯦꯡꯉꯣꯕ
ꯎꯝ ꯑꯗꯨ ꯅꯨꯄꯥ ꯑꯃ ꯂꯩꯕꯅꯦ ꯑꯩꯈꯣꯏ ꯒ꯭ꯔꯨꯞꯇꯀꯣ ꯃꯥꯁꯦ ꯌꯥꯝ ꯑꯉꯥꯡ ꯑꯣꯏꯕ ꯌꯥꯝ ꯑꯉꯥꯡ ꯑꯣꯏꯕ ꯍꯥꯏꯕꯗꯤ ꯒ꯭ꯔꯦꯖꯨꯋꯦꯁꯟ ꯁꯟꯁꯨ ꯁꯦꯀꯦꯟ ꯏꯌꯥꯔꯁꯨ ꯅꯠꯇꯦ ꯐꯥꯔꯁ ꯏꯌꯥꯔ ꯇꯝꯔꯒ ꯍꯦꯛ ꯀ꯭ꯂꯥꯁ ꯇꯨꯋꯦꯜꯞ ꯂꯣꯏꯕ ꯃꯥꯂꯦ ꯍꯣꯏ ꯑꯗꯨ ꯃꯥꯒꯤ ꯈꯣꯟꯖꯦꯜ ꯇꯥꯔꯗꯤ ꯊꯥꯔꯇꯤ ꯄ꯭ꯂꯁ
ꯑꯧ ꯍꯣꯏ ꯑꯁꯣꯏꯕꯅꯤ ꯈꯣꯟꯖꯒ ꯆꯍꯤꯒ ꯑꯃ ꯅꯥꯗꯕ ꯌꯥꯝꯃꯦꯀꯣ
ꯑꯥ
ꯍꯥꯏꯗꯤ ꯊꯥꯖꯗꯕ ꯑꯩꯈꯣꯏ ꯌꯥꯝ ꯑꯍꯟ ꯑꯣꯏꯔꯝꯅꯤ ꯄꯥꯈꯥꯡꯁꯥꯗꯒꯤ ꯅꯨꯄꯤ ꯊꯤꯔꯝꯃꯦ ꯍꯥꯏꯕ ꯃꯤꯅ ꯑꯗꯨꯝ ꯌꯥꯝ ꯑꯉꯥꯡ ꯑꯣꯏꯕ
ꯍꯣꯏ
ꯗꯨ ꯈꯖ ꯇꯥꯕ ꯌꯥꯝ ꯑꯗꯨꯃꯥꯏ ꯍꯣꯏ ꯌꯥꯝ ꯍꯥꯏꯗꯤ ꯊꯥꯖꯗꯕ ꯃꯑꯣꯡꯗ ꯌꯥꯝ ꯊꯦꯡꯅꯏ ꯍꯥꯏꯕ ꯇꯥꯔꯦ
ꯍꯣꯏ ꯍꯣꯏ
ꯑꯩꯁꯨ ꯑꯩꯁꯨ ꯁꯦꯀꯦꯟ ꯏꯌꯥꯔꯅꯦ
ꯑꯣ ꯑꯣ ꯑꯁ ꯅꯪꯁꯨ ꯌꯥꯝ ꯑꯉꯥꯡ ꯑꯣꯏꯔꯦ ꯑꯗꯨ ꯑꯣꯏꯔꯁꯨ ꯅꯪꯒꯤ ꯈꯣꯟꯖꯦꯜꯗꯣ
ꯑꯥ ꯑꯗ ꯍꯥꯏꯗꯤ ꯈꯪꯉꯦꯕꯀꯣ ꯑꯁꯤꯗ ꯑꯗꯨꯝ ꯋꯥꯔꯤꯦ ꯁꯥꯕꯗ ꯌꯥꯝ ꯂꯪꯗꯕ ꯍꯥꯏꯗꯤ ꯌꯥꯝ ꯏꯪꯅ ꯌꯥꯝ ꯕꯣꯔꯤꯡ ꯇꯑꯦꯕꯀꯣ
ꯍꯣꯏ
ꯑꯗꯨꯒꯤ ꯍꯧꯖꯤꯛꯇꯤ ꯈꯤꯇꯪ ꯃꯤ ꯈꯔꯗꯤ ꯇꯧꯕꯤ ꯌꯥꯗꯕꯤ ꯇꯧꯕꯒꯤ ꯇꯥꯏꯞ ꯌꯥꯝꯊꯨꯅ ꯇꯧꯕꯒꯤ ꯇꯥꯏꯞꯇ
ꯎꯝ
ꯀꯣꯜ ꯇꯧꯔꯒ ꯑꯗꯨꯝ ꯇꯨꯃꯤꯟꯅ ꯂꯩꯕꯗꯣ
ꯑ
ꯋꯥꯏꯞ ꯑꯩꯈꯣꯏ ꯋꯥꯏꯞ ꯃꯅꯥꯗꯕ ꯍꯥꯏꯇꯥꯔꯦ
ꯎꯝꯝ
ꯅꯨꯡꯉꯥꯏꯇꯦ ꯕ ꯋꯥꯔꯤ ꯁꯥꯕꯗꯨ ꯌꯥꯝ ꯂꯣꯏꯍꯟꯅꯤꯡꯕꯗꯨ ꯇꯧꯋꯦꯕꯀꯣ
ꯍꯣꯏ
ꯃꯤꯅꯤꯠ ꯇꯔꯥꯐꯥꯎ ꯃꯤꯅꯤꯠ ꯇꯔꯥꯗꯣ ꯄꯨꯡ ꯑꯃꯒꯨꯝꯅ
ꯑꯩꯈꯣꯏꯅ ꯌꯥꯝ ꯅꯨꯡꯁꯤ ꯐꯤ ꯈ꯭ꯔꯗꯤ ꯀꯥꯏꯩꯅꯣ ꯊꯥꯎꯖꯟ ꯌꯔꯁꯇꯣ ꯑꯗꯨꯝ ꯆꯍꯤ ꯑꯃꯒꯨꯝꯅ ꯆꯠꯂꯤ ꯍꯥꯏꯕꯒꯨꯝꯅ ꯑꯩꯈꯣꯏꯒꯤ ꯃꯤꯅꯤꯠ ꯇꯔꯥꯁꯦ
ꯑꯁ ꯅ
ꯀꯔꯤꯅꯣ ꯑꯗꯨꯝ ꯆꯠꯄꯅꯦ ꯏꯁꯂꯣꯂꯤ ꯍꯣꯏꯅ
ꯃꯤ ꯈꯔꯗꯤ ꯋꯥꯔꯤ ꯌꯥꯝ ꯁꯥꯥꯕ ꯅꯨꯡꯉꯥꯏꯔꯗꯤ ꯌꯥꯝ ꯊꯨꯑꯕꯀꯣ ꯂꯣꯏꯕ ꯐꯥꯎ ꯈꯪꯗꯦꯕ ꯑꯗꯨꯝ ꯑꯣꯏꯔꯤꯁꯅ ꯍꯥꯏꯕ ꯀꯥꯟꯗ ꯃꯊꯪꯗ ꯑꯗꯨꯝ ꯃꯨꯠꯄꯗꯣ ꯑꯣ ꯑꯗꯨ ꯃꯤꯈ꯭ꯔꯥꯗꯤ ꯃꯤꯈ꯭ꯔꯥꯗꯤ ꯂꯩꯍꯟꯅꯤꯡꯕꯗꯣ ꯑꯩꯈꯣꯏꯅꯁꯨ
ꯎꯝ ꯑꯁ ꯑꯗ ꯋꯥꯔꯤ ꯁꯥꯕ ꯌꯥꯝ ꯅꯨꯡꯉꯥꯏꯕ ꯅꯨꯄꯥꯈꯣꯏ ꯌꯥꯝꯅ ꯂꯩꯕꯅꯦ ꯅꯨꯄꯤꯈꯣꯏꯁꯨ ꯌꯥꯝ ꯂꯩ
ꯅꯨꯄꯤꯒꯁꯨ ꯀꯌꯥꯝ ꯂꯩꯌꯦ ꯋꯥꯡ ꯍꯥꯏꯗꯤ ꯌꯥꯝ ꯂꯥꯡꯕ ꯃꯤꯗꯤꯀꯣ ꯍꯥꯏꯗꯤ ꯑꯗꯨꯝ ꯑꯩꯈꯣꯏꯚꯏ ꯆꯅꯕ ꯍꯥꯏꯇꯥꯔꯦ ꯑꯗꯨꯝ ꯋꯥꯔꯤ ꯂꯤꯉꯥꯏ ꯂꯩꯕꯗꯣ ꯃꯤ ꯈꯔꯗꯤ ꯃꯤ ꯈꯔꯗꯤ ꯑꯗꯨꯝ ꯑꯩꯈꯣꯏꯅ ꯍꯥꯏꯔꯛꯑꯁꯨ ꯀꯌꯥꯝꯃꯣꯏꯅ ꯍꯣꯏ ꯑꯗꯨꯃꯥꯏꯅ ꯇꯧꯋꯦꯅꯦ ꯃꯣꯏ ꯑꯗꯨꯠꯁꯨ ꯈꯤꯇꯪ ꯍꯥꯞꯄꯗꯤ ꯐꯥꯗꯕꯀꯣ ꯅꯠꯇꯕ ꯅꯠꯇꯦ ꯍꯣꯏ ꯑꯗꯨꯅꯤ ꯑꯗꯨ ꯉꯥꯛꯛꯇ ꯍꯥꯏꯗꯤ ꯋꯥꯔꯤ ꯁꯥꯅꯤꯡꯉꯥꯏ ꯂꯩꯇ꯭ꯔꯦꯕ
ꯑꯗꯨꯅꯦ ꯑꯗꯨ ꯑꯩꯈꯣꯏꯁꯨ ꯈꯔ ꯒ꯭ꯌꯥꯟ ꯇꯥꯅꯀꯣ
ꯑꯥ ꯑꯃꯨꯛ ꯑꯁꯤꯗꯤ ꯋꯥꯔꯤ ꯑꯗꯨꯅꯤ ꯋꯥꯔꯤ ꯀꯩꯅꯣ ꯇꯧꯒꯦ ꯍꯥꯏꯗꯤ ꯎꯝ ꯑꯩꯈꯣꯏꯗꯤ ꯅꯨꯄꯤꯅꯤꯅ ꯅꯨꯄꯥꯕꯨ ꯑꯗꯨꯝ
ꯕ꯭ꯔꯣ
ꯍ ꯎ ꯌꯥꯝꯃꯤ ꯉꯔꯥꯎꯅꯤ ꯈꯤꯇꯪ ꯌꯦꯡꯉꯦ ꯇꯪ ꯉꯥꯛꯇ
ꯑꯣ ꯆꯞ ꯃꯥꯟꯅꯩꯗ ꯑꯁ ꯑꯩꯁꯨ ꯏꯟꯇꯔꯦꯁ ꯂꯩꯇ ꯇꯕꯅꯤꯅ ꯑꯩꯒꯤ ꯑꯁ ꯑꯩꯗꯤ ꯑꯩꯒꯤ ꯏꯟꯇꯔꯦꯁꯇꯤ ꯂꯣꯏꯈ꯭ꯔꯦ ꯁꯤꯈ꯭ꯔꯦ
ꯏꯕꯥꯅꯤꯅꯤ ꯃꯔꯥꯥꯎꯅꯤ ꯑꯗꯨꯗꯤ ꯑꯃꯥ ꯍꯌꯦꯅꯤ ꯏꯕꯥꯅꯦ
ꯃꯥ ꯈꯔ ꯐꯥꯕꯗꯣ ꯃꯥꯁ ꯁꯨ ꯐꯖꯕ ꯐꯤꯆꯔꯁꯨ ꯐꯖꯕꯗꯣ ꯑꯗꯨ ꯑꯣꯏꯔꯝ ꯅꯪꯁꯨ
ꯏꯕꯟ ꯑꯥ ꯑꯃ ꯑꯣꯏꯔꯝꯅꯦ ꯑꯗꯨꯗꯤ
ꯀꯩꯅꯣ ꯅꯨꯄꯤꯅꯤꯅ ꯑꯗꯨꯒꯨꯝꯕ ꯇꯧꯕ
ꯑꯗꯨꯅꯦ ꯑꯗꯨꯅꯦ ꯃꯥ ꯀꯄꯗꯣ ꯌꯦꯡꯕ ꯉꯝꯗꯦꯅꯦ ꯑꯩꯗꯤ
ꯑꯍ ꯅꯪꯁꯨ ꯀꯄ꯭ꯔꯑ
ꯑꯩꯗꯤ ꯀꯥꯞꯗꯦꯕꯀꯣ ꯑꯩ ꯃꯥ ꯀꯥꯕ ꯐꯥꯎ ꯌꯦꯡꯕ ꯉꯝꯗꯕ
ꯑ
ꯅꯨꯡꯁꯤꯌꯦ ꯑꯃꯨꯛ ꯎꯒꯗ꯭ꯔꯥ ꯎꯔꯣꯏꯗ꯭ꯔꯥꯁꯨ ꯈꯪꯗ꯭ꯔꯦ
ꯑ ꯎꯗꯤ ꯎꯒꯅꯤ ꯑꯗꯨ ꯑꯣꯏꯔꯁꯨ ꯑꯁ ꯑꯇꯣꯞꯄ ꯃꯐꯝꯗꯀꯣ
ꯍꯣꯏ ꯁꯣꯅꯥꯕꯨꯗꯤ ꯎꯔꯣꯏꯕꯀꯣ
ꯎꯝꯦꯅꯦꯃꯌ
ꯃꯥꯒꯤ ꯅꯨꯄꯤ ꯐꯥꯎ ꯑꯩꯈꯣꯏ ꯑꯩꯈꯣꯏ ꯑꯩꯈꯣꯏ ꯑꯩꯈꯣꯏ ꯍꯦꯟꯅ ꯅꯨꯡꯉꯥꯏꯇꯕ ꯐꯥꯎꯔꯝꯃꯣꯏ ꯑꯩꯈꯣꯏꯅ ꯍꯦꯜꯂꯕꯨꯗꯤ ꯀꯥꯏꯅꯀꯣ
ꯎꯝ ꯗꯨꯁꯨ ꯃꯥ ꯍꯤꯨ ꯄꯤꯁꯨ ꯑꯔꯖꯦꯟꯇꯤꯅꯥ ꯑꯗꯤ ꯍꯤꯅꯅ ꯀꯣ
ꯍꯣꯏ
ꯇꯜꯂꯦ
ꯇꯜꯗ ꯍꯦ
ꯃꯣꯏꯅ ꯐ꯭ꯔꯦꯟ ꯐ꯭ꯔꯦꯟ ꯑꯣꯏꯅ ꯂꯩꯕ ꯑꯩꯈꯣꯏꯅ ꯈꯟꯂꯒ ꯇꯥꯟꯕ ꯈꯔ ꯂꯩꯕ ꯑ ꯀꯔꯤꯅꯣ ꯑꯦꯛꯁꯦꯞ ꯇꯧꯅꯤꯡꯗꯕ ꯑꯃꯗꯤ ꯂꯩꯕ ꯑꯣ ꯍꯥꯏ
ꯇ
ꯁ ꯀꯥꯕꯥꯈꯔꯤ ꯀꯥꯕ ꯔꯥ ꯈꯪꯒ꯭ꯔꯦ ꯇꯨ
ꯃꯣꯏ ꯃꯣꯏ ꯄꯨꯟꯅ ꯐꯣꯇꯣ ꯑꯃ ꯀꯥꯞꯄ ꯎꯔꯗꯤ ꯆꯜꯂꯁꯦ ꯀꯥꯏꯗꯅ ꯑꯩ ꯑꯩ ꯑꯣꯏꯔꯝꯃꯗꯤ ꯀꯥꯏꯅꯈꯣ
ꯑꯣ ꯇꯧꯋꯦꯀꯣ ꯅꯪꯁꯨ
ꯇꯑꯣꯏꯗ ꯀꯅꯥꯕꯨꯣ
ꯀꯩꯗꯧꯉꯩꯗ ꯇꯧꯕ ꯍꯧꯔꯕ꯭ꯔꯣ ꯅꯪꯁꯨ
ꯑꯦꯁ ꯑꯩꯗꯤ ꯑꯩꯗꯤꯒꯣ ꯃꯥ ꯁꯅꯥꯁꯦ ꯑꯩꯗꯤ ꯍꯥꯏꯗꯤ ꯐꯕꯕꯨꯗꯤ ꯀꯌꯥ ꯍꯤꯡꯗꯦꯕ ꯑꯗꯨꯣ ꯀꯩꯅꯣ ꯈꯪꯗꯦ ꯃꯥꯗꯤ ꯌꯥꯝꯄꯥꯝꯕ ꯍꯥꯏꯇꯥꯔꯦ
ꯑꯥ
ꯑꯗꯨꯝ
ꯍꯣꯏ ꯎꯝ ꯑꯁ ꯃꯤꯅ ꯃꯥꯕꯨ ꯋꯥꯊꯤ ꯋꯥꯊꯤ ꯍꯥꯏꯕꯗꯣ
ꯎꯝ ꯑꯗꯨꯗꯤꯀꯣ ꯑꯗꯨꯗꯤ ꯃꯥꯒꯤ ꯍꯥꯏꯗꯤ ꯑꯣꯄꯣꯅꯦꯟꯒꯤ ꯀꯩꯅꯣ ꯑꯥ
ꯑꯁꯦꯡꯕ ꯅꯠꯇꯦꯕ ꯑꯗꯨꯒꯨꯝꯕꯗꯣ
ꯑꯁ ꯑꯩꯈꯣꯏꯗ ꯏꯃꯣꯖꯤꯒꯨꯝꯕ ꯏꯁꯇꯤꯛꯀꯔꯒꯨꯝꯕ ꯁꯦꯝꯕꯗꯣ ꯁꯀꯔꯒꯨꯝꯕ ꯍꯥꯞ ꯑꯗꯨꯒꯒ
ꯑꯣ
ꯅ ꯁꯅꯅꯤ ꯁꯣꯁ ꯁꯁꯅꯤ ꯀꯌꯥꯃꯨꯠ ꯊꯤꯅ ꯃꯣꯏꯅ ꯀꯌꯥꯃꯨꯠ ꯊꯤꯅ ꯍꯥꯏꯕꯤꯅꯤꯡꯕ꯭ꯔꯕꯀꯣ ꯍꯥꯏꯅꯤꯡꯕ꯭ꯔꯕ ꯃꯥꯃꯕ
ꯃꯥꯁꯦ ꯌꯥꯝ ꯐꯥꯏꯅ ꯑꯩꯗꯤ ꯃꯥꯒꯤ ꯄꯔꯁꯅꯦꯜꯂꯤꯇꯤꯁꯨ ꯑꯩ ꯄꯥꯝꯃꯤ
ꯑꯩꯁꯨ ꯑꯗꯨꯃꯥꯏꯅ ꯈꯜꯂꯦꯕꯀꯣ ꯑꯗꯨ ꯃꯥ ꯃꯥ ꯑꯗꯨꯅꯦ ꯃꯥꯅ ꯃꯥꯕꯨ ꯄꯥꯝꯖꯕ ꯃꯤꯁꯤꯡꯗꯤ ꯃꯥꯒꯤ ꯏꯒꯣꯗꯣ ꯀꯔꯦꯛꯇꯔꯗꯣ ꯑꯃꯨꯛ
ꯎꯝ ꯑꯁ ꯏꯒꯣꯗꯤ ꯃꯤ ꯂꯣꯏꯅꯃꯛ ꯂꯩꯌꯦꯗꯅꯀꯣ
ꯑꯗꯨꯅꯦ ꯑꯩꯈꯣꯏꯐꯥꯎ ꯀꯩꯝꯇ ꯍꯩꯗꯅ ꯃꯣꯏ ꯃꯤꯗꯤ ꯍꯥꯏꯗꯤ ꯃꯣꯏꯗꯤ ꯏꯒꯣꯜ ꯂꯩꯐꯝ ꯊꯣꯛꯄ ꯂꯩꯕꯅꯤ ꯅꯠꯇ꯭ꯔꯣ ꯃꯤ ꯄ꯭ꯔꯤꯊꯤꯕꯤ ꯂꯥꯏꯅ ꯈꯪꯅꯕꯁꯨ ꯏꯒꯣ ꯊꯣꯛꯄ ꯊꯣꯛꯐꯝ ꯇꯧꯕꯅꯤ ꯑꯩꯈꯣꯏꯐꯥꯎ ꯀꯩꯁꯨ ꯍꯥꯏꯗꯅ ꯏꯣ ꯏꯒꯣ ꯂꯩꯕꯗꯨ
ꯎꯝ ꯑꯗꯨꯅꯦ
ꯃꯣꯏꯗꯤ ꯀꯃꯥꯏ ꯃꯣꯏꯗꯤ ꯀꯃꯥꯏꯅ ꯂꯩꯔꯨꯔꯕꯒꯣ
ꯎꯝ ꯃꯣꯏ ꯀꯣ ꯃꯥ ꯃꯥ ꯃꯥꯕꯨ ꯏꯒꯣ ꯏꯒꯣꯗꯒꯤ ꯑ ꯅꯨꯡꯁꯤꯗꯕ ꯈꯣꯏꯗꯣ ꯃꯣꯏꯁꯨ ꯏꯒꯣ ꯇꯥꯟꯅꯤꯡꯕꯒꯤꯅꯤ
ꯑꯗꯨꯒꯤꯅꯤꯅꯦ ꯃꯣꯏ ꯏꯒꯣ ꯅꯠꯇ꯭ꯔꯣ ꯃꯤ ꯅꯪꯒꯤꯁꯤꯗꯤ ꯆꯨꯝꯃꯦ ꯑꯁꯤꯗꯤ
ꯎꯝ ꯏꯒꯣ ꯇꯟꯂꯦ ꯃꯥꯒꯤ ꯏꯒꯣ ꯄꯥꯝꯗꯦ ꯍꯥꯏꯔꯗꯤ ꯅꯪꯒꯤ ꯏꯒꯣꯁꯨ ꯑꯩꯁꯨ ꯄꯥꯝꯗꯦ
ꯃꯥ ꯏꯒꯣ ꯂꯩꯕꯩꯅꯤ ꯍꯥꯏꯅꯀꯣ
ꯍꯣꯢ
ꯑꯗꯨꯝꯃꯥꯢ ꯍꯥꯏꯕ ꯇꯥꯔꯦ ꯍꯧꯖꯤꯛ
ꯎꯝ ꯑꯗꯨꯝ ꯍꯥꯏꯅꯤꯌꯦ
ꯃꯊꯪ ꯃꯊꯪꯗ ꯊꯦꯡꯅꯔꯗꯤ ꯑꯃꯨꯛ ꯁꯤ ꯃꯔꯝꯗ ꯑꯃꯨꯛ ꯀꯩꯅꯣ ꯇꯧꯔꯗꯤ
ꯍꯣꯏ ꯐꯖꯅ ꯍꯥꯏꯌꯣꯀꯣ ꯑꯩꯅ ꯍꯥꯏꯌꯦ ꯑꯩꯅ ꯍꯥꯏꯕꯗꯣ ꯐꯖꯅ ꯍꯥꯏꯌꯣ ꯅꯪꯅꯦ ꯅꯪꯒꯤ ꯏꯒꯣꯗꯨꯅ ꯌꯥꯗꯕꯅꯤ ꯍꯥꯏꯌꯣ ꯃꯤꯒꯤ ꯏꯒꯣ ꯄꯨꯔꯛꯑꯗꯤ
ꯏꯕꯥꯅꯤꯅ ꯁꯨꯃꯥꯏꯅ ꯁꯞꯄꯣꯔꯠ ꯇꯧꯕꯤꯔ ꯃꯥꯉꯝꯅꯤ ꯍꯥꯏꯗꯤ ꯀꯌꯥꯃꯨꯛ ꯍꯔꯥꯎꯒꯦꯔꯀꯣ
ꯑꯩꯈꯣꯏꯅꯤ ꯊꯦꯡꯅꯕꯗꯣ
ꯑ ꯊꯦꯡꯒ꯭ꯔꯦꯕꯀꯣ ꯎꯝ ꯃꯥ ꯁꯝꯅꯗ꯭ꯔꯤꯉꯩꯗꯥ ꯏꯕꯥꯅꯤ ꯊꯦꯡꯅꯛꯑꯗꯤ ꯃꯥꯥꯅ
ꯍꯣꯏ ꯃꯥ ꯉꯥꯝꯒꯗꯕꯅꯤ ꯁꯣꯏ ꯏꯔꯣꯏ ꯑꯩꯅ ꯋꯥꯔꯤ ꯁꯥꯖꯔꯒ ꯑꯁꯤꯒꯨꯝꯕ ꯅꯪꯒꯨꯝꯕ ꯅꯨꯄꯤ ꯊꯦꯡꯅꯗꯕ ꯃꯥꯒꯤꯗꯃꯛꯇ ꯑꯥꯔꯖꯦꯟꯇꯤꯅꯥꯒꯤ ꯐꯦꯟ ꯂꯣꯢꯅꯃꯛ ꯑꯁ
ꯇꯜꯂꯤ ꯑꯩꯗꯤ ꯑꯩꯗꯤ ꯃꯣꯏ ꯃꯣꯏꯒ ꯋꯥꯔꯤ ꯁꯥꯕꯗ ꯌꯥꯝ ꯁꯥꯎꯅꯤꯡꯉꯦ ꯍꯥꯏꯇꯥꯔꯦ
ꯁꯥꯎ ꯁꯥꯎꯔꯒ ꯂꯩ ꯎꯝ
ꯀꯣꯛ ꯁꯥꯕꯨꯗꯤ ꯀꯣꯛꯑꯦ ꯍꯥꯏ ꯇꯑꯅꯦ ꯃꯣꯏꯅ ꯍꯥꯏꯔꯛꯄꯗꯣ ꯑꯗꯨꯝ ꯃꯣꯏꯒꯤ ꯐꯦꯟꯁ ꯃꯣꯏꯒꯤ ꯐꯦꯟꯁ ꯑꯣꯏꯅ ꯑꯗꯨꯝ ꯍꯥꯏꯗꯤ ꯑꯩꯈꯣꯏ ꯐꯦꯟꯁꯄꯨ ꯑꯗꯨꯝ ꯊꯤꯅ ꯉꯥꯡꯗ꯭ꯔꯁꯨ ꯃꯣꯏ ꯐꯦꯟꯁꯨ ꯑꯗꯨꯝ ꯇꯨꯃꯤꯟꯅ ꯁꯞꯄꯣꯔꯠ ꯇꯧꯑꯣꯕꯀꯣ ꯀꯥꯏꯗꯦꯕꯀꯣ
ꯍꯣꯏ
ꯑꯗꯨꯏ ꯅꯠꯇꯦ ꯃꯣꯏ ꯐꯦꯟꯁ ꯃꯣꯏ ꯐꯦꯟꯁꯄꯨ ꯁꯞꯄꯣꯔꯠ ꯇꯧꯈ꯭ꯔꯦ ꯍꯥꯏꯗꯤ ꯑꯩꯈꯣꯏ ꯐꯦꯟꯁ ꯒꯤ ꯃꯃꯤꯡ ꯄꯥꯟꯗ꯭ꯔꯗꯤ ꯁꯨꯛꯌꯥ ꯌꯥꯗꯕꯗꯨ ꯂꯩꯌꯦ ꯃꯣꯏꯗꯤ
ꯃꯥꯅꯤꯅꯦ ꯑꯁ ꯑꯩꯒꯤ ꯗꯥꯎ ꯌꯥꯝ ꯐꯩ ꯅꯪꯕꯨ ꯄꯥꯎ ꯐꯥꯎꯅꯕꯁꯦ
ꯑꯥ ꯈꯤꯇꯪ ꯉꯂꯃꯗꯤ ꯐꯥꯗꯕꯅꯤ ꯍꯦꯟꯅ
ꯉꯁꯤ ꯅꯨꯡꯉꯥꯏꯇꯕ ꯀꯔꯤꯅꯣ ꯑꯗꯨ ꯐꯨꯠꯕꯣꯜꯒꯤ ꯃꯔꯝꯗ ꯈꯜꯂꯒ ꯅꯨꯡꯉꯥꯏꯇꯕ ꯀꯥꯟꯗ ꯁꯤꯒꯨꯝꯕ ꯆꯤꯡꯅꯕꯅꯕꯁꯦ ꯌꯥꯝ ꯂꯥꯛꯀꯤ ꯍꯥꯏꯕ ꯇꯥꯔꯦ
ꯑꯔꯖꯦꯟꯇꯤꯅꯥꯁꯦ ꯑꯥꯔꯖꯦꯟꯇꯤꯅꯥꯁꯦ ꯑꯗꯨꯝ ꯍꯥꯏꯗꯤ ꯎꯅꯤꯡꯗꯦ ꯄꯥꯝꯗꯦ ꯍꯥꯏꯕꯗꯤ ꯅꯠꯇꯦꯕꯀꯣ
ꯎꯝ
ꯑꯗꯨꯒ ꯃꯣꯏꯒꯤ ꯃꯣꯏꯒꯤ ꯐꯦꯟꯁ ꯃꯣꯏꯒꯤ ꯐ꯭ꯔꯦꯟꯁꯅ ꯃꯔꯝ ꯑꯣꯏꯔꯒ ꯃꯔꯝ ꯑꯣꯏꯔꯒ ꯄꯥꯝꯗꯕ ꯍꯧꯈ꯭ꯔꯦꯕ ꯍꯧꯖꯤꯛꯇꯤ
ꯑꯦ ꯑꯩꯁꯨꯅꯦ ꯃꯥꯒꯤ ꯐꯦꯟ ꯑꯁ ꯃꯣꯏꯒꯤ ꯐꯦꯟꯁꯤꯡꯅꯀꯣ ꯚꯤꯗꯤꯑꯣꯁꯨ ꯌꯦꯡꯅꯤꯡꯗꯕ ꯋꯥꯏꯅ
ꯑꯁꯦꯡꯕꯅꯦ ꯃꯦꯁꯤꯒꯤꯁꯦ ꯃꯁꯥ ꯌꯦꯡꯕꯗ ꯑꯗꯨꯝ ꯅꯨꯡꯁꯤꯕ ꯐꯥꯎꯋꯦꯀꯣ ꯍꯥꯏꯗꯤ ꯑꯗꯨꯝ ꯑꯗꯨꯕꯨ ꯃꯥꯒꯤ ꯐꯦꯟꯁꯅ ꯃꯔꯝ ꯑꯣꯏꯔꯒ ꯉꯝꯍꯟꯅꯤꯡꯗꯕꯗꯣ ꯑꯃ ꯂꯩꯑꯦꯕ
ꯑꯗꯨꯝ ꯇꯧꯋꯦ
ꯍꯣꯏ ꯃꯥ ꯃꯊꯟꯇ ꯃꯁꯥꯅ ꯑꯗꯨꯝ ꯃꯁꯥꯕꯨꯗꯤ ꯄꯥꯝꯃꯦ ꯍꯥꯏꯗꯤ ꯑꯗꯨꯝ ꯌꯥꯏꯀꯣ ꯑꯗꯨꯕꯨ ꯃꯥꯏ ꯐꯦꯟꯀꯤ ꯃꯔꯝ ꯑꯣꯏꯔꯒ ꯉꯝꯍꯟꯅꯤꯡꯗꯕꯗꯣ ꯁꯣꯛꯍꯟꯅꯤꯡꯕ ꯄꯣꯠꯁꯨ ꯐꯥꯎꯔꯛꯑꯦ ꯃꯥ ꯉꯁꯤꯒꯣꯜ ꯆꯟꯗ꯭ꯔꯗꯤ ꯍꯥꯏꯅ ꯊꯕꯗꯨ ꯂꯩꯌꯦꯕꯀꯣ ꯉꯔꯥꯡ ꯑꯍꯥꯟꯕꯗ ꯃꯣꯏ ꯒꯣꯜ ꯆꯪꯗꯦꯅ ꯃꯣꯏ ꯑꯥ ꯀꯩꯅꯣ ꯍꯣꯏꯅ ꯍꯥꯟꯅ ꯆꯥꯡꯕꯗꯣ
ꯑꯣ ꯑꯣ
ꯏꯁ ꯉꯁꯤꯗꯤ ꯃꯣꯏꯁꯨ ꯉꯝꯃꯔꯣꯏ ꯃꯣꯢꯒꯤ ꯐꯦꯟꯁꯤꯡꯒꯤ ꯀꯩꯅꯣ ꯌꯦꯅꯤꯡꯕꯅ ꯂꯣꯏꯔꯦꯅ ꯈꯟꯕꯅꯤ ꯇꯤꯇꯥꯁꯤꯡꯅ ꯍꯥꯞ ꯃꯣꯏ ꯑꯗꯨ ꯃꯃꯥꯡꯗꯗꯤ ꯄꯦꯗꯦꯜꯗꯣ ꯉꯝꯗꯕꯒꯤ ꯊꯤ ꯊꯤꯅ ꯉꯥꯡꯉꯛꯄꯗꯣ ꯑꯗꯨꯒꯤ ꯑꯁ ꯉꯁꯤꯗꯤ ꯃꯣꯏ ꯉꯝꯗ꯭ꯔꯗꯤ ꯃꯣꯏꯒꯤ ꯏꯁꯇꯦꯇꯥꯁ ꯌꯦꯡꯕ ꯇꯥꯔꯦꯅꯦ ꯈꯜꯂꯒ ꯑꯩ ꯂꯣꯏꯅ ꯌꯦꯡꯗꯦꯕ
ꯑꯩ ꯏꯁꯇꯦꯇꯥꯁꯁꯨ ꯌꯦꯡꯗꯦ ꯉꯁꯤ ꯁꯥꯎꯕꯒꯤ
ꯂꯦ ꯗꯤ ꯑꯩꯗꯤ ꯏꯊꯥꯟ ꯇꯔꯥ ꯍꯥꯏꯔꯒ ꯅꯪꯁꯨ ꯌꯥꯏ ꯍꯥꯏ
ꯃꯣꯏ ꯍꯦꯛ ꯀꯥꯈ꯭ꯔꯦ ꯍꯥꯏꯕ ꯃꯇꯝꯗ ꯑꯩ ꯏꯁꯇꯦꯇꯥꯁꯨ ꯍꯧꯖꯤꯛ ꯑꯃꯠꯇꯁꯨ ꯌꯦꯡꯗ꯭ꯔꯤ ꯑꯩ ꯈꯪꯉꯦꯕ ꯑꯩꯒꯤ ꯀ ꯍꯛꯇ ꯃꯥꯒꯤ ꯃꯤꯅ ꯌꯥꯝꯡꯕꯒꯤ
ꯅꯣꯡꯃ ꯀꯩꯅꯣ ꯅꯨꯄꯥ ꯅꯨꯄꯥ ꯊ ꯁꯥꯎꯕ ꯀꯗ ꯍꯥ
ꯀꯣ ꯇꯧꯔꯑꯣ
ꯑꯁꯤ ꯊꯝꯃꯣ ꯍꯥꯏꯕꯔꯣ
ꯎꯝ ꯎꯝ ꯑꯁꯤ ꯂꯣꯏꯔꯒ
ꯑꯣ ꯑꯣ ꯑꯣ ꯍꯣꯏ ꯍꯣꯏ
ꯁꯤ ꯋꯥꯔꯤ ꯑꯩꯈꯣꯏꯅꯤ ꯀꯔꯤꯅꯣ ꯇꯧꯅꯤ
ꯌꯥꯝ ꯋꯥꯠꯂꯤ ꯑꯌꯦ
ꯌꯥꯝ ꯋꯥꯠꯇ꯭ꯂꯤꯔꯤꯌꯦ ꯑꯩꯈꯣꯏ
ꯈꯤꯇꯪ ꯄꯦꯂꯦꯀꯣ ꯑꯁꯃꯥꯏ ꯉꯥꯡ ꯊꯣꯛꯄꯗ
ꯍꯣꯏ ꯉꯁꯤ ꯈꯔ ꯄꯦꯟꯗꯕꯒꯤ